ꯍꯂꯣ ꯍ
ꯇꯥꯏ ꯀꯦꯗꯧꯔꯤꯅꯣ
ꯀꯔꯤꯅꯣ ꯑꯁ ꯐꯣꯟ ꯇꯧꯕꯁꯨ ꯌꯥꯝ ꯆꯠꯇꯦꯡꯅꯦ ꯀꯔꯤꯅꯨꯡ ꯎꯝ ꯑꯗꯨꯅ ꯑꯩꯁꯨ ꯉꯁꯤ ꯈꯤꯇꯪ ꯐꯣꯟꯁꯨ ꯑꯗꯨꯝ ꯄꯥꯏꯕꯅꯤꯅꯀꯣ
ꯍꯣꯏ
ꯑꯩꯁꯨ ꯒ꯭ꯌꯥꯟ ꯇꯥꯗꯕ ꯀꯃꯥꯏꯅ ꯊꯧꯕꯅꯣꯅ
ꯑꯣ ꯑꯗꯨꯗꯤ ꯇꯨꯝꯈ꯭ꯔꯕꯣ
ꯇꯨꯝꯕ ꯍꯣꯏ ꯃꯤ ꯃꯌꯥꯝꯗꯨ ꯇꯨꯝꯕ ꯍꯧ ꯍꯧꯈ꯭ꯔꯦꯗ ꯈꯔ ꯊꯦꯡꯅ ꯇꯨꯝꯕ ꯍꯥꯏꯕ ꯇꯥꯔꯦ
ꯊꯦꯡꯅ ꯇꯨꯝꯕꯅꯕꯨꯖꯤꯛ ꯅꯨꯡꯉꯥꯏꯕ ꯅꯣꯏꯗꯤ ꯕꯣꯜ ꯌꯦꯡꯉꯣꯏ
ꯉꯗꯤ ꯌꯦꯡꯒꯅꯤ
ꯑ
ꯈꯣꯏꯁꯨ ꯑꯗꯨꯅꯨꯡꯉꯥꯏꯔꯤꯅꯦ ꯅꯪꯗꯤ ꯀꯅꯥꯗ ꯁꯞꯄꯣꯔꯠ ꯇꯧꯈ꯭ꯔꯒꯦ ꯑꯩ
ꯑꯩꯗꯤ ꯈꯪꯉꯝꯕꯗꯅꯦ
ꯍꯥꯥ
ꯃꯝꯕꯗꯁ ꯄꯇꯣ ꯑꯗꯨꯕ
ꯑꯁ ꯅꯪꯒꯤꯁꯤꯗꯤ ꯌꯥꯝ ꯂꯨꯉꯦꯗ ꯑꯣ
ꯉꯝꯕꯗ ꯉꯝꯕꯗ ꯁꯞꯄꯣꯔꯠ ꯇꯧꯔꯛꯑꯅꯤ
ꯁꯤꯁꯦ ꯀꯩꯅꯣ ꯇꯅ ꯇꯧꯔꯦꯗ ꯀꯥꯡꯁꯣꯏ ꯑꯣꯏꯅ ꯇꯧꯔꯦꯗ ꯀ ꯀꯝ ꯁꯉ ꯁꯤꯁꯦ ꯑꯁꯤ ꯌꯥꯝꯃꯤꯗ ꯑꯩꯣꯏ ꯊꯔꯛꯀꯦ ꯍꯥꯏꯕ꯭ꯔꯥ
ꯑꯥ
ꯑꯗꯨꯁꯨ ꯌꯥꯎꯍꯧꯔꯦ ꯑꯗꯨꯒ ꯈꯥꯃꯦꯟ ꯈꯃꯦꯟꯁꯨ ꯌꯥꯎꯔꯦ ꯑꯗꯨꯒ ꯑꯩꯈꯣꯏꯒꯤ ꯆꯥꯡꯈꯪ
ꯑ ꯍꯥꯎꯕꯅꯤꯅꯦ ꯅꯪꯒꯤ ꯁꯥꯇ꯭ꯔꯣ ꯁꯥ
ꯑꯁ ꯑꯗꯨꯕꯨꯗꯤ ꯍꯥꯏꯕꯤꯔꯨꯅꯨꯍ ꯁꯃ ꯅꯣꯏꯗꯤ ꯌꯥꯝ ꯃꯤꯉ ꯃꯥꯜꯂꯦꯗ ꯃꯤꯉꯣꯟꯗ ꯁꯥꯕ꯭ꯔꯥ ꯍꯥꯏꯔꯤꯗꯨꯗꯤ ꯌꯥꯝꯅ ꯎꯁꯤꯠꯇꯕꯨ ꯏꯃꯨꯡꯅ ꯃꯥꯜꯂꯦꯗ
ꯅꯠꯇꯦ ꯌꯥꯝ ꯁꯥꯕꯒꯤ ꯍꯪꯉꯤꯅꯦ ꯅꯣꯏ ꯀꯃꯥꯏꯅ ꯇꯧꯔꯥ ꯍꯥꯏꯅ
ꯑꯦꯁ ꯑꯦꯁ ꯅꯣꯡꯃꯣꯏꯗ ꯌꯥꯝꯃꯤ ꯖꯔꯁꯤ ꯍꯥꯞꯄ꯭ꯔꯣ ꯅꯣꯏ
ꯃꯊꯤ ꯇꯧꯕꯅꯤꯗ ꯑꯩꯈꯣꯏꯁꯦ ꯌꯥꯝ ꯁꯥꯕꯒꯤ ꯂꯩꯕ ꯉꯝꯅꯕꯒꯤ ꯀꯩꯅꯣ ꯇꯧꯕꯅꯤꯗ
ꯑꯁ ꯗꯦꯜꯂꯤꯗ ꯂꯩꯈ꯭ꯔꯣ
ꯑꯉꯛꯇꯦ ꯅꯛꯅ ꯂꯩꯔꯁꯨ ꯁꯥꯏꯌꯦꯔ ꯀꯔꯤ
ꯑꯁ ꯁꯥꯕꯒꯤ ꯋꯥꯔꯤꯗꯣ ꯍꯥꯏꯕꯤꯔꯨ ꯅꯨꯡꯉꯥꯏ ꯑꯩ ꯌꯥꯝ ꯊꯃꯣꯏꯉꯁꯤꯦ ꯌꯥꯝ ꯁꯣꯛꯑꯗ ꯏꯔꯕꯅꯦ
ꯑꯁꯦꯡꯕ ꯏꯔꯨꯕꯗꯣ ꯃꯔꯤꯔꯥ ꯃꯉꯥꯅ ꯂꯨ ꯑꯗꯤ ꯏꯪ ꯃꯅꯦ
ꯑꯩ ꯑꯩ ꯏꯁꯝ ꯁꯝꯅ ꯋꯥꯔꯤ ꯑꯃ ꯍꯥꯏꯕꯤꯒꯦꯕꯀꯣ
ꯍꯥꯏꯣ ꯍꯥꯏ
ꯆ ꯁ ꯃꯨꯍꯤ ꯃꯍꯥꯏ ꯉꯁꯤꯁꯦ ꯑꯩ ꯁꯨꯇꯤ ꯑꯣꯏꯕꯅꯦꯕ ꯑꯦꯕ꯭ꯔꯤꯇꯥꯏꯝ ꯑꯩꯅ ꯊꯕꯛ ꯈꯔꯣꯝꯗꯥꯏꯗꯨꯗ ꯑꯦꯕ꯭ꯔꯤꯇꯥꯏꯝ ꯑꯩ ꯏꯔꯨꯔꯒ ꯑꯗꯨꯝ ꯆꯠꯂꯦꯕ ꯑꯋꯥꯠꯂ
ꯍꯥꯥ
ꯑꯗꯣ ꯉꯁꯤꯁꯦ ꯑꯩ ꯍꯧꯒꯠꯂꯒ ꯏꯔꯨꯗ꯭ꯔꯦꯕ ꯁꯨꯇꯤꯁꯨ ꯑꯣꯏꯕꯅꯤꯅꯀꯣ ꯑ ꯄ꯭ꯔꯣꯕ꯭ꯂꯦꯝꯁꯨ ꯑꯃꯁꯨ ꯊꯣꯛꯄ ꯉꯁꯤꯁꯦ ꯑꯗꯣ ꯊꯥꯕ ꯍꯥꯏꯕꯁꯦꯀꯣ
ꯑꯥ
ꯁ ꯍꯥꯏꯕ ꯑꯗꯨꯝ ꯌꯨꯝꯗ ꯂꯩꯕꯅꯤꯅ ꯍꯥꯏꯕ ꯇꯥꯔꯦꯗ
ꯎꯝ
ꯄ꯭ꯔꯣꯕ꯭ꯂꯦꯝꯁꯤ ꯑꯃ ꯊꯣꯛꯄ ꯊꯃꯣꯏ ꯌꯥꯝ ꯁꯣꯛꯄ ꯄ꯭ꯔꯣꯕ꯭ꯂꯦꯝꯁꯨ ꯑꯃ ꯊꯣꯛꯄ ꯑꯗꯨ ꯑꯁ ꯁꯤꯁꯦ ꯀꯃꯥꯏꯅ ꯇꯧꯕ꯭ꯔ ꯍꯥꯏꯔꯒ ꯑꯁ ꯋꯥꯈꯟꯗꯣꯝ ꯈꯜꯂꯤꯉꯩꯗ ꯁꯥꯁꯨ ꯁꯥꯕ ꯍꯥꯏꯕ ꯇꯥꯔꯦꯦ ꯑꯁ ꯉꯖꯤꯁꯦꯀꯣ ꯑꯩ ꯋꯤꯟꯗꯣꯁꯦ ꯂꯣꯏꯅꯛ ꯍꯧꯖꯤꯛ ꯐꯥꯎꯁꯨ ꯋꯤꯟꯗꯣꯁꯨ ꯑꯗꯨꯝ ꯍꯥꯡꯗꯣꯛꯏꯀꯣ
ꯑꯥ
ꯍꯧꯖꯤꯛꯃꯛꯁꯨꯗꯧ ꯃꯛꯇꯨꯁꯨ ꯂꯦꯞꯄꯒ ꯑꯩ ꯅꯉꯣꯟꯗ ꯐꯣꯟ ꯇꯧꯔꯤꯕꯅꯦꯕ
ꯑꯥ
ꯑꯁ ꯉꯁꯤ ꯃ ꯑꯁ ꯌꯥꯝ ꯁꯥꯔꯦ ꯌꯥꯝ ꯐꯖꯅ ꯁꯥꯔꯦ ꯌꯥꯝ ꯐꯖꯅ
ꯑꯅꯤꯔꯛ ꯑꯍꯨꯝꯔꯛ ꯏꯔꯨꯈ꯭ꯔꯣ ꯇꯨꯝꯔꯝꯗꯥꯏꯗ ꯕꯣꯜ ꯌꯦꯡꯕ ꯂꯣꯏꯔꯒ ꯑꯩꯁꯨ ꯏꯔꯨꯈꯤꯗꯣꯏꯅꯤꯗ
ꯗ ꯅꯪꯒꯤ ꯕꯣꯜ ꯌꯦꯡꯗꯨꯗꯤ ꯌꯦꯡꯉꯣ ꯑꯗꯨꯒ ꯅꯪ ꯅꯪꯅ ꯅꯪ ꯁꯞꯄꯣꯔꯠ ꯇꯧꯕꯗꯣ ꯀꯅꯥꯅꯦꯕ
ꯑꯩꯗꯤ ꯁꯞꯄꯣꯔꯠ ꯂꯩꯇꯦ ꯉꯝꯕꯗ ꯁꯞꯄꯣꯔꯠ ꯇꯧꯔꯛꯇꯣꯏꯅꯦ ꯑꯗꯨꯝ ꯌꯦꯡꯅꯤꯡꯕꯒꯤꯅꯦꯗ ꯁꯞꯄꯣꯔꯠ ꯀꯥ ꯄꯥꯛ ꯂꯩꯇꯦꯗ
ꯅꯪꯒꯤꯗꯨꯗꯤ ꯑꯁ ꯄꯩꯁꯥ ꯊꯥꯔꯒ ꯂꯣꯏꯅ ꯑꯅꯤꯃꯛꯇ ꯊꯥꯔꯒ ꯉꯝꯕꯗꯣ ꯑꯩꯅ ꯂꯧꯒꯦ ꯍꯥꯏꯕ ꯃꯑꯣꯡꯅꯤꯅ ꯀꯔꯞ ꯌꯥꯎꯔꯦꯗ ꯅꯪꯒꯤꯗꯨꯗꯤ ꯑꯗꯨꯁꯨ ꯐꯩ ꯑꯗꯨꯁꯨ ꯐꯩ ꯑꯗꯨꯁꯨ ꯐꯩ ꯑꯗꯨꯃꯥꯏꯅ ꯇꯧꯒꯗꯧꯕꯅꯦ ꯎꯝ ꯑ ꯉꯁꯤꯗꯤ ꯈꯔꯗꯤ ꯇꯧꯒꯅꯤ ꯑꯥ ꯑꯥ ꯏꯝꯕꯥꯄꯦꯗꯣ ꯏꯝꯕꯥꯄꯦꯗꯤ ꯈꯔꯗꯤ ꯇꯧꯒꯅꯤ ꯐ꯭ꯔꯥꯟꯁꯀꯤ ꯏꯝꯚꯥꯄꯦꯗꯤ ꯈꯔꯗꯤ ꯇꯧꯅꯤ
ꯈꯪꯕꯗꯩꯗ ꯇꯧꯔꯛꯀꯦꯔꯥ ꯇꯧꯔꯛꯑꯣꯏꯒꯦꯔꯥ
ꯎꯝ ꯑꯩꯗꯤ ꯊꯥꯖꯩ ꯁꯨꯝꯅ ꯍꯥꯏꯕ ꯋꯥꯅꯤ ꯑꯩ ꯅꯥꯎꯋꯦꯗ ꯍꯥꯏꯕ ꯋꯥꯅꯦꯕ ꯍꯂꯥꯟꯗꯣ ꯑꯗꯨꯝꯥꯏ ꯍꯥꯏꯕ ꯋꯥꯅꯦꯕ ꯏꯃꯄꯤꯒꯤꯗꯤ ꯐ꯭ꯔꯥꯟꯁꯀꯤꯗꯤꯀꯣ ꯐ꯭ꯔꯥꯟꯁꯀꯤꯗꯤ ꯈꯔꯗꯤ ꯑꯗꯨꯝ ꯉꯗꯤ ꯉꯝꯒꯗꯧꯕ ꯃꯥꯜꯂꯦ ꯐ꯭ꯔꯥꯟꯁꯀꯤꯗꯤ ꯑꯗꯨꯝ ꯐꯖꯩꯌꯦꯕ ꯃꯣꯏꯒꯤ ꯇꯤꯝꯗꯣ
ꯎꯝ ꯉꯁꯤꯗꯤ ꯀꯔꯤ ꯀꯔꯤ ꯆꯥꯔꯦ
ꯉꯁꯤꯗꯤ ꯌꯨꯝꯗ ꯑꯗꯨꯝ ꯂꯩꯔꯦ
ꯀꯅꯥ ꯀꯅꯥ ꯂꯩꯕ꯭ꯔꯣ ꯅꯣꯏꯗꯤ
ꯑꯩꯈꯣꯏꯁꯦ ꯑꯁ ꯀꯅꯥ ꯍꯥꯏꯁꯤꯔ ꯃꯣꯝ ꯗꯦꯠꯀꯣ ꯇꯝꯗꯦ ꯏꯅꯥꯎꯅꯨꯄꯤ ꯑꯩꯈꯣꯏ ꯋꯥꯔꯤ ꯑꯗꯨꯝ ꯂꯩꯌꯦꯗ ꯅꯣꯏꯗꯤ ꯀꯅꯥ ꯀꯅꯥ ꯂꯩꯔꯤꯒꯦ
ꯈꯣꯏꯗꯤ ꯏꯆꯦꯒ ꯂꯩꯌꯦꯗ ꯏꯆꯦ ꯏꯆꯦ
ꯏꯆꯦ
ꯍꯣꯏ
ꯎꯝ
ꯏꯆꯦ ꯑꯩꯈꯣꯏꯅꯤ ꯂꯩꯈ꯭ꯔꯦ
ꯎꯝ ꯀꯥꯏ ꯂꯩꯒꯦ ꯑ ꯀꯩꯅꯣ ꯅꯍꯥꯟ ꯅꯪꯅ ꯍꯥꯏꯕꯗꯣ
ꯀꯔꯤ
ꯅꯍꯥꯟ ꯅꯪ ꯑ ꯗꯦꯜꯂꯤ ꯂꯩ ꯍꯥꯏꯕ
ꯅꯠꯇꯦ ꯅꯠꯇꯦ ꯅꯣꯏꯉꯥꯟꯕ ꯑꯣꯏꯔꯝꯅꯤ
ꯑꯣ
ꯅꯪꯁꯨ ꯀꯣꯜ ꯇꯧꯕꯗ ꯂꯣꯏꯅ
ꯁꯤꯔꯥꯟ ꯗꯨꯔꯥꯟ ꯈꯟꯕ ꯑꯣꯏꯔꯝꯃꯅꯤ
ꯍꯝ
ꯇꯧꯗꯦꯗ
ꯍꯌꯦꯡꯗꯤ ꯀꯥꯏ ꯆꯠꯇꯣꯏꯕꯥ
ꯍꯥ
ꯍꯌꯦꯡꯗꯤ ꯀꯗꯥꯏ ꯆꯠꯇꯣꯏꯅꯣ
ꯍꯌꯦꯡꯗꯤ ꯌꯨꯝ ꯂꯩꯅꯤꯗ ꯌꯨꯝꯗ ꯑꯗꯨꯝ ꯂꯩꯅꯤꯗ ꯉꯁꯤꯅ ꯁꯨꯇꯤ ꯐꯪꯕꯅꯤꯅꯀꯣ ꯑꯩꯁꯨ ꯑꯁ ꯉꯁꯤꯗꯤ ꯑꯗꯣ ꯅꯨꯡꯉꯥꯏꯅ ꯂꯩꯒꯦ ꯑꯗꯣ ꯑꯁ ꯅꯪꯒꯤ ꯑ ꯕꯦꯠꯇꯤꯡ ꯇꯧꯁꯤꯅꯦ ꯋꯥꯔꯜ ꯀꯞꯀꯤꯗꯨꯗ ꯕꯦꯠꯇꯤꯡ ꯇꯧꯕ ꯌꯥꯔꯣꯏꯗ꯭ꯔꯣ
ꯑꯩꯗꯤ ꯉꯝꯕꯗꯅꯦ ꯍꯥꯏꯗ꯭ꯔꯣ
ꯅꯪꯒꯤꯗꯨꯗꯤ ꯀꯔꯞ ꯅꯪꯒꯤꯗꯨꯗꯤ ꯀꯔꯞꯁꯟ ꯌꯥꯎꯋꯦꯕ ꯀꯗꯥꯏꯗꯤ ꯇꯦꯝ ꯁꯥꯟꯅꯕ ꯉꯝꯕꯗꯨꯗꯤ ꯉꯝꯅꯕꯉ ꯍꯥꯏꯗꯅ ꯀꯔꯞꯁꯟ ꯌꯥꯎꯋꯦꯕ ꯅꯪ ꯎꯝ ꯅꯪꯒꯤꯗꯨꯗꯤ ꯄꯣꯂꯤꯇꯤꯛꯁꯅꯦꯕ ꯋꯥꯔꯜ ꯀꯞꯇ ꯄꯣꯂꯤꯇꯤꯛꯁ ꯇꯧꯕ ꯌꯥꯔꯣꯏꯌꯦ ꯏꯍꯤꯍꯤꯍꯤꯍꯤ ꯏꯍꯝꯍꯝꯍꯝ
ꯑꯟꯑꯣꯗꯤꯕꯜ
ꯑꯥꯔꯖꯦꯟꯇꯤꯅꯥꯅ ꯇꯧꯔꯗꯤ ꯑꯔꯖꯦꯟꯅꯥꯗꯤ ꯑꯁ ꯑ ꯍꯌꯦꯡꯗꯤ ꯌꯦꯡꯒꯅꯤꯅꯦ ꯍꯌꯦꯡ ꯍꯌꯦꯡ ꯍꯌꯦꯡꯗꯤ ꯌꯦꯡꯒꯅꯤꯗ ꯌꯨꯝ ꯂꯩꯕ ꯃꯇꯝꯗꯗꯤ ꯌꯦꯡ ꯌꯨꯝ ꯂꯩꯕ ꯃꯇꯝꯗ ꯌꯦꯡꯗ꯭ꯔꯗꯤ ꯀꯗꯥꯏꯗ ꯌꯦꯡꯒꯗꯧꯕꯅꯣ
ꯑꯁꯦ ꯑ ꯊꯕꯛ ꯆꯠꯄꯗꯁꯨ ꯌꯦꯡꯉꯨꯅꯦ ꯀꯔꯤꯔꯣ
ꯎꯝ ꯃꯤꯕꯨꯗꯤ ꯌꯥꯥꯏꯗ
ꯅꯪꯁꯨ ꯕꯣꯜ ꯌꯦꯡꯅꯤꯡꯉꯥꯏ ꯉꯥꯏꯔꯒ ꯂꯩꯕ꯭ꯔꯥ
ꯑꯩꯁꯨ ꯉꯥꯏ ꯂꯩꯔꯕꯅꯤꯟꯍꯦ
ꯍꯣꯏ ꯑꯩꯁꯨꯅꯦ ꯏꯆꯦꯁꯨ ꯉꯥꯏꯔꯦ ꯑꯩꯁꯨ ꯉꯥꯏꯔꯦ ꯕꯣꯜ ꯑꯝꯍꯝ ꯕꯣꯜꯒꯤꯗꯃꯛ
ꯏꯃꯥꯗꯤ ꯑꯥꯔꯖꯦꯟꯇꯤꯅꯥ ꯐꯦꯟꯁ ꯑꯣꯏꯕꯅꯤꯅꯀꯣ
ꯎꯝ ꯃꯥꯅꯦ
ꯑꯁ ꯑꯗꯨꯅꯤ
ꯑꯗꯨ ꯑꯣꯏꯕꯒꯤꯗꯤ ꯐꯗꯤ ꯌꯥꯝ ꯐꯩꯌꯦꯀꯣ
ꯎꯝ ꯑꯗꯨꯒꯤꯅꯦꯅꯔꯁꯦ ꯕꯦꯠꯇꯤꯡ ꯇꯧꯕꯗꯣ
ꯑꯥ ꯁꯣꯏꯔꯅꯤ ꯍꯥꯏꯕꯗꯣ
ꯑꯩꯉꯣꯟꯗꯒꯗꯤꯠꯇ
ꯑꯩꯒꯗꯤ ꯇꯧꯕ ꯌꯥꯔꯣꯏꯗ ꯑꯩꯗꯤ ꯉꯝꯕꯗ ꯂꯣꯏ ꯁꯞꯄꯣꯔꯠ ꯇꯧꯈ꯭ꯔꯅꯤ ꯅꯪꯒꯤꯗꯨꯗꯤ ꯌꯥꯔꯣꯏꯗ ꯅꯪꯗꯤ ꯉꯝꯕꯗ ꯑꯗꯨꯝ ꯀꯩꯅꯣ ꯇꯧꯕ ꯍꯥꯏꯔꯗꯤ ꯊꯔ
ꯍꯥꯏꯕꯗꯤ ꯌꯥꯝꯅ ꯄꯥꯝꯅ ꯌꯦꯡꯕꯗꯣ ꯂꯩꯇꯦ
ꯎꯝ ꯎꯝ
ꯑꯗꯨꯒꯤꯅꯦ
ꯎꯝ
ꯑꯗꯨꯝ ꯌꯥꯝꯅ ꯄꯥꯝ ꯂꯩꯔꯗꯤ ꯀꯩꯅꯣ ꯇꯧꯕ ꯌꯥꯕ
ꯃꯥꯅꯦ ꯃꯥꯅꯦ ꯃꯥꯅꯦ ꯎꯝ
ꯑꯗꯨꯝ ꯃꯔꯛꯇꯗꯤ ꯕꯣꯜ ꯀꯥꯎꯕꯒꯨꯝꯕ ꯆꯪꯕꯒꯨꯝꯕꯗꯣ ꯐꯖꯕꯁꯨ
ꯎꯝ ꯎꯝ ꯑꯗꯨ ꯑꯣꯏꯔꯁꯨ ꯍꯧꯖꯤꯛ ꯍꯥꯏꯕ ꯋꯥꯅꯤꯅꯦ ꯋꯥꯔꯤꯕꯨ ꯁꯨꯃꯥꯏꯅ ꯇꯧꯕ ꯃꯇꯝꯗꯨꯗ ꯐꯦꯟꯁꯤꯡꯁꯦ ꯈꯤꯇꯪ ꯈꯤꯇꯪ ꯌꯦꯡꯕ ꯑꯣꯏꯔꯁꯨ ꯑꯃ ꯑꯣꯏꯔꯁꯨ ꯕꯣꯜ ꯀꯥꯕ ꯆꯪꯕꯒꯨꯝꯕ ꯌꯦꯡꯕꯗꯨ ꯅꯠꯇ ꯃꯦꯁꯤꯒꯤ ꯑꯣꯏꯅꯗꯤ ꯑꯗꯨꯝ ꯐꯥꯝ ꯑꯃꯗꯤ ꯂꯩꯗꯅꯀꯣ
ꯑꯩꯁꯨ ꯃꯥ ꯄꯥꯝꯃꯤꯗꯨꯗꯤ ꯍꯣꯈꯔꯤ ꯃꯥꯅ ꯑꯗꯨꯄ ꯎꯝ ꯃꯁꯛꯇꯁꯨ ꯌꯥꯝ ꯏꯪ ꯇꯞꯄ ꯇꯧꯗ꯭ꯔꯣ
ꯃꯥꯅꯦ ꯃꯥꯅꯦ
ꯌꯦꯡꯕ ꯀꯥꯟꯗ ꯑꯗꯨꯝ ꯌꯥꯝ ꯁꯤꯝꯄꯜ ꯑꯣꯏꯅ ꯎ ꯃꯤꯗꯣ ꯑꯣꯏꯌꯦꯕ ꯍꯥꯏꯗꯤ ꯎꯝ ꯃꯁꯛꯇꯣ ꯈꯪꯗꯦ ꯑꯗꯨꯝ ꯌꯦꯡꯕ ꯅꯨꯡꯉꯥꯏꯕ ꯍꯥꯏꯁꯦ ꯀꯃꯥꯏ ꯍꯥꯏꯁꯤꯔ ꯈꯪꯗꯦ ꯑꯗꯨꯝ ꯌꯦꯡꯅꯤꯡꯕ ꯑꯃ ꯐꯥꯎꯌꯦꯕ
ꯑꯗꯨꯕꯨꯅꯤꯅꯦ ꯃꯁꯤ ꯃꯤꯁꯤꯒꯤꯁꯤ ꯃꯣꯏꯅ ꯍꯥꯟꯅ ꯑꯣꯜ ꯄ꯭ꯂꯦꯌꯔ ꯍꯥꯏꯕ ꯇꯥꯔꯦꯅꯦꯀꯣ ꯂꯇꯟꯀꯣ ꯌꯥꯝꯅ ꯄꯥꯎꯃꯤꯁꯤꯡꯅ ꯑꯗꯨꯃꯥꯏꯅ ꯍꯥꯏꯒꯅꯤ ꯃꯦꯁꯤꯒꯤꯗꯤ ꯃꯥꯒꯤꯗꯤ ꯅꯦꯆꯔꯦꯜꯅꯤ ꯃꯥꯒꯤꯗꯤ ꯍꯥꯟꯅ ꯇꯦꯂꯦꯟ ꯑꯗꯨꯝ ꯃꯁꯥ ꯍꯥꯟꯅ ꯀꯩꯅꯣ ꯄꯣꯛꯄ ꯃꯇꯝꯗ ꯑꯗꯨꯝ ꯇꯦꯂꯦꯟ ꯂꯩꯕꯗꯣ ꯑꯗꯨꯝ ꯄꯤꯕꯨꯗꯤ ꯇꯤꯜꯂꯤꯅꯤ ꯑꯗꯨꯒ ꯍꯧꯖꯤꯛꯀꯤ ꯔꯣꯅꯥꯜꯗꯣꯗꯤ ꯃꯥꯗꯤ ꯄ꯭ꯔꯗꯛꯅꯤ ꯃꯁꯥꯅ ꯇ꯭ꯔꯦꯟ ꯇꯧꯔꯒꯀꯣ ꯑꯩꯁꯦ ꯅꯝꯕꯔ ꯋꯥꯟ ꯇꯧꯒꯗꯕ ꯌꯥꯗ ꯍꯦꯟꯅ ꯇ꯭ꯔꯦꯟ ꯇꯧꯕ ꯑꯗꯨꯃꯥꯏꯅ ꯍꯥꯏꯔꯤꯗꯨꯅꯤꯅꯦ ꯑꯗꯨꯅ ꯑꯁꯤꯗ ꯌꯥꯝꯅ ꯗꯤꯕꯦꯠ ꯇꯧꯕꯒꯤ ꯋꯥꯅꯦꯕ ꯗꯤꯕꯦꯠ ꯇꯧꯕ ꯃꯤꯁꯤꯡꯗꯨꯅ ꯐꯨꯠꯕꯣꯜ ꯁꯥꯟꯅꯕ ꯃꯤꯁꯤꯡ ꯀꯅꯥꯁꯨ ꯂꯩꯔꯣꯏꯕꯣꯏꯣ ꯑꯗꯨ ꯂꯥ ꯇꯅ ꯍꯥꯏꯔꯤ ꯂꯇꯟ ꯍꯥꯏꯔꯤꯗꯣ ꯑꯗꯨꯗꯨꯅꯤꯅꯦ ꯃꯁꯤ ꯑꯦ ꯃꯥꯒꯤꯗꯤ ꯅꯦꯆꯔꯦꯜ ꯅꯦꯆꯔꯦꯜꯅꯤ ꯑꯗꯨꯕꯨ